ꯑꯣꯁꯥꯏꯋꯥꯏꯗꯤ ꯇꯥꯔꯝꯕꯅꯤ
ꯑꯣ ꯅꯪ ꯀꯥꯟꯅꯅ ꯍꯥꯏꯅꯦ ꯍꯥ ꯈꯔ ꯀꯟꯅ ꯉꯥꯡꯅꯕ ꯍꯪꯗꯦꯅꯦ ꯌꯦꯡꯁꯤꯔꯦ ꯌꯦꯡꯗ ꯇꯩ ꯃꯥꯏꯁꯦ ꯃꯥꯏ ꯇꯥꯔꯨꯔꯒ ꯇꯩꯒꯦ ꯑꯝꯇ ꯁꯣꯇ ꯈꯛꯇ ꯃꯩꯇꯩꯕꯤꯇꯩꯒꯦ
ꯅꯥꯏꯌꯦ ꯑꯩꯒꯤꯁꯤꯁꯨ ꯃꯤ ꯎꯔꯤ ꯈꯨꯗꯤꯡꯃꯛꯇ ꯑꯩ ꯄꯨꯂꯛꯅꯕ ꯅꯃꯥꯏꯗꯨꯗꯤ
ꯑꯩꯁꯨ ꯋꯥꯥꯏꯁꯦ ꯁꯤꯗ ꯁꯤꯗ ꯊꯣꯛꯏꯕ ꯃꯔꯨꯝ ꯃꯔꯨꯝ ꯃꯔꯨꯝ ꯃꯔꯨꯝ ꯊꯣꯛꯏꯁꯤꯗ ꯐꯈ꯭ꯔꯗꯤ ꯅꯨꯡꯉꯥꯏꯖꯔꯗꯕ ꯑꯗꯨ ꯃꯥꯁꯦ ꯍꯤꯗꯥꯛ ꯇꯩꯁꯟꯕ ꯀꯥꯟꯗꯅꯦ ꯍꯧꯖꯤꯛꯀꯥꯟꯗ ꯑꯩ ꯍꯤꯗꯥꯛ ꯇꯩꯕꯤꯗꯕ ꯑꯩꯒꯤ ꯃꯥꯏꯁꯤꯗ ꯃꯔꯨꯝ ꯃꯔꯨꯝ ꯊꯣꯛꯏꯁꯦ
ꯑꯩꯁꯨ ꯁꯥꯏꯗ ꯊꯨꯜ ꯁꯋꯥꯏꯗ ꯈꯥꯔ ꯐꯔꯝ ꯃꯃꯥꯡꯒꯤ ꯏꯁꯤꯡ ꯊꯛꯈꯤꯕꯗꯨꯗꯤ ꯐꯅꯌꯥꯝꯅ ꯁꯥꯔ ꯑꯗꯩ ꯑꯦꯝ ꯑꯦꯒꯤ ꯀꯩꯅꯣꯗꯣ ꯇꯩꯕꯗ ꯖꯨꯠ ꯂꯥꯏ ꯃꯥꯡꯈꯤꯕ ꯑꯦꯇꯤꯠꯇ꯭ꯌꯨꯠ ꯇꯩꯈꯤꯕꯩꯗꯣ ꯑꯩꯒꯤ
ꯑꯩ ꯏꯁꯤꯡ ꯊꯛꯏꯅꯦ ꯑꯗꯨꯒꯤ ꯍꯧꯖꯤꯛꯇꯤ ꯂꯩꯔꯕꯅꯤꯅ ꯑꯃꯨꯛ ꯏꯁꯤꯡ ꯊꯛꯈꯤꯒꯅ ꯏꯁꯤꯡ ꯊꯛꯄꯗꯣ ꯃꯥꯏ ꯅꯥꯜꯂꯦ ꯍꯥꯏꯕꯅꯤꯅ
ꯑꯗꯨ ꯏꯁꯤꯡ ꯊꯛꯀꯗꯕꯅꯦ
ꯃꯥꯏꯗꯤ ꯇꯩꯁꯟꯒꯦ
ꯇꯔꯤ ꯇꯔꯤ
ꯁꯥꯎꯕꯨ ꯁꯥꯎꯕ꯭ꯔꯥ ꯀꯩꯅꯣ
ꯎꯝ ꯄꯨꯡꯁꯦ ꯑꯩꯒꯤ ꯁꯝ ꯅꯍꯥꯟ ꯃꯨꯛꯇ ꯃꯇꯣꯟ ꯀꯛꯊꯛꯈꯤꯕꯗꯣ ꯐꯅ ꯐꯅ ꯌꯥꯝꯗꯤ ꯀꯛꯈ꯭ꯔꯖꯥꯠꯅꯤ ꯎꯝ ꯖꯣꯟꯁꯟꯗ ꯀꯛꯄꯗꯣ ꯖꯣꯟꯁꯟꯗ ꯀꯛꯄ
ꯗꯥ ꯖꯣꯟꯁꯟ
ꯂꯥꯏꯔꯤꯛ ꯄꯥꯕꯁꯨ ꯌꯥꯗꯦ ꯅꯣꯛꯃꯤ ꯅꯣꯛꯃꯤ ꯍꯦꯛꯇ ꯎꯏ ꯍꯣꯏ ꯂꯥꯏꯔꯤꯛꯁꯦ ꯀꯩꯁꯨ ꯂꯥꯏꯔꯤꯛ ꯄꯥꯒꯗꯕ ꯑꯩꯈꯣꯏꯁꯨ ꯑꯩꯅ ꯈ꯭ꯋꯥꯏꯗꯒꯤ ꯄꯥꯝꯕ ꯁꯝꯍꯥꯠ ꯁꯝꯗꯤ ꯀꯩꯅꯣ ꯇꯧꯗꯕ ꯁꯝꯁꯤꯅꯗꯤ ꯀꯝꯅꯤ ꯈꯦꯠ ꯇꯧꯗꯕ ꯂꯥꯏꯕꯛꯁꯤꯅ ꯑꯣꯏꯗꯣꯏꯅꯤ ꯁꯝꯁꯤꯅ ꯅꯠꯇꯦ ꯇꯥꯕ꯭ꯔꯣ
ꯅꯪ ꯑꯁꯨꯝꯅ ꯍꯥꯠꯄ ꯅꯨꯃꯤꯗꯥꯡ ꯈꯨꯗꯤꯡꯒꯤ ꯅꯪꯗꯤ ꯑꯁꯨꯝꯅ ꯊꯣꯛꯂꯛꯏ
ꯁꯤꯗꯗꯤ ꯅꯨꯡꯗꯥꯡꯗꯗꯤ ꯃꯤꯅ ꯎꯔ ꯔꯣꯏꯗꯕꯅꯤꯅꯅꯦ ꯑꯅꯦ ꯁꯨꯃꯥꯏꯅ ꯍꯥꯠꯄ ꯄꯥꯝꯖꯩ ꯑꯕ
ꯅꯪꯅ ꯄꯥꯝꯖꯕꯗꯣ ꯀꯂꯥꯝꯇꯗ ꯂꯣꯠꯄ ꯃꯉꯣꯟꯗ ꯂꯣꯟꯠꯂꯁꯨ
ꯎꯕ ꯐꯪꯏꯕ
ꯃꯤꯒꯤ ꯃꯃꯥꯏ ꯌꯥꯝ ꯅꯟ ꯅꯥꯟꯕꯗꯨ ꯎꯔꯒ ꯅꯟꯕ ꯄꯥꯝꯃꯤꯗ ꯈꯪꯗꯦ
ꯃꯥꯒꯤ ꯆꯤꯟꯕꯥꯟ ꯗꯤ ꯃꯨꯏꯅꯦꯍꯦ ꯀꯥꯔꯌꯥ ꯑꯩꯅ ꯄꯤꯁꯤꯗꯤ ꯎꯞꯇꯦ ꯄꯤꯆꯨꯝ ꯑꯁꯤꯒ ꯃꯃꯤꯠꯀ ꯏꯔꯥꯎꯔꯥꯎꯔꯗꯅ ꯑꯩꯁꯨ ꯃꯃꯤꯠ ꯂꯥꯎꯅꯤꯡꯉꯤ ꯁꯨꯃꯥꯏꯅ
ꯃꯩ ꯗꯥꯎꯕꯤꯅꯗꯤ ꯈꯤꯇꯪ ꯈꯨꯔꯝꯃꯗꯤ ꯃ ꯗꯥꯎꯕꯤꯅ ꯑꯃꯨ ꯍꯥꯏꯔꯝꯒꯅꯤ ꯇꯣꯡꯕꯖꯦ
ꯀꯨꯠꯂꯒ ꯇꯣꯡꯕꯗꯨꯅ ꯍꯦꯟꯕ ꯐꯖꯗ꯭ꯔ ꯍꯥꯏꯕꯗꯤ ꯀꯨꯗ꯭ꯔꯨꯛ ꯀꯨꯠꯂꯨ ꯍꯥꯏꯕ ꯅꯠꯇꯕ ꯈꯔ ꯀꯨꯠꯂꯨ
ꯈꯔ ꯀꯨꯠ ꯈꯔ ꯇꯦꯡ ꯈꯪꯗꯦ ꯃꯣꯏ ꯇꯨꯃꯤꯟ ꯂꯩꯈ꯭ꯔꯦ ꯕꯤꯇ꯭ꯌꯥ ꯅꯣꯏ ꯋꯥꯔꯤ ꯁꯥꯅꯗ꯭ꯔꯕꯣ ꯍꯥꯏꯃ ꯑꯁꯨꯃꯥꯏꯅ ꯍꯦꯛꯇ ꯇꯧꯅꯕꯁꯤ ꯕꯦꯔꯥ ꯇꯥꯏꯀꯣ ꯃꯄꯨꯡ ꯃꯥꯄꯜ ꯑꯗꯨꯋꯥꯏꯗꯗꯤ ꯌꯦꯅꯤ ꯍꯥꯏꯈꯤꯕꯅꯤ ꯈꯪꯅꯦ ꯏꯆꯦꯗꯣ ꯀꯣꯟꯜ ꯇꯧꯁꯜꯂꯣ ꯀꯣꯜ ꯑꯣꯏꯅ ꯇꯧꯁꯜꯂꯣ ꯑꯗꯨꯒ ꯃ ꯆꯥꯛ ꯆꯥ ꯆꯠꯈꯤꯖꯥꯔꯥ ꯁꯤꯅꯥ ꯅꯪꯒꯤ ꯂꯥꯏꯕꯛꯇ ꯇꯣꯡꯉꯤꯕꯗꯣ ꯅꯥꯗ꯭ꯔꯥ
ꯁꯤꯡ ꯃꯣꯂꯨ ꯃꯥꯗꯤ ꯀꯨꯏꯅ ꯆꯪꯉꯅꯦꯕ ꯁꯤꯁꯦ
ꯃꯕꯥꯟꯅꯤꯅ ꯋꯥꯔꯤ ꯁꯥꯟꯅꯔꯤ ꯋꯥꯔꯤ ꯁꯥꯟꯅꯕ ꯔꯤ ꯐꯦꯁ ꯇꯨ ꯐꯦꯁ ꯕꯤꯗꯤꯑꯣ ꯀꯣꯜ ꯍꯤꯍꯤ ꯑꯩꯒꯤ ꯀꯥꯁꯦ ꯃꯣꯠꯃꯟꯕꯁ ꯁꯤ ꯌꯦꯡꯒꯅꯨꯀꯣ ꯏꯒ
ꯅꯍꯥꯟ ꯁꯤꯡꯈ꯭ꯔꯥ ꯃꯥꯜꯂꯦꯗ ꯍꯧꯒꯠꯇꯦ ꯉꯧꯔꯣꯛ ꯉꯧꯋꯦ ꯅꯪꯗꯤ
ꯑꯩ ꯉꯣꯔꯣꯀ ꯉꯧ ꯃꯥꯟꯕꯔꯥ
ꯑꯗꯨꯁꯨ ꯆꯨ ꯊꯛꯁꯤꯗꯤ ꯕꯣꯛꯁ ꯕꯣꯛꯁ ꯆꯟꯕꯤ ꯁꯤꯕꯨꯗꯤ ꯑꯃ ꯁꯤꯠ ꯅꯥꯝꯃꯤꯗꯨꯅꯗꯤ ꯅꯥꯟꯅ ꯎꯏꯀꯣ ꯀꯥꯁꯦ ꯑꯃꯒ ꯑꯃꯒ ꯃꯤꯅ ꯉꯁꯥꯏ ꯍꯩꯅꯧ ꯈꯔ ꯌꯥꯝ ꯆꯥꯥꯁꯜꯂꯨꯂ ꯈꯅꯥꯎꯗꯤ ꯇꯧꯔꯛꯇꯣꯔꯕꯔꯥ ꯈꯪꯗꯦꯅꯦ
ꯈꯪꯗꯦ ꯍꯩꯅꯧ ꯑꯁꯪꯕꯁꯦ ꯇꯥꯕꯗ ꯀꯤꯖꯩꯅꯦ
ꯅꯨꯡꯁꯤꯗꯥꯛꯀꯥ ꯊꯛꯈꯔꯒꯅꯥ ꯑꯃꯨꯛ ꯈꯔꯥ ꯐꯩꯌꯦꯕꯥ ꯑꯔꯦꯝꯕ ꯑꯅꯤꯗꯣ ꯂꯣꯏ ꯆꯥꯊꯣꯛꯈ꯭ꯔꯦ ꯑꯥ ꯁꯤ ꯏꯃꯥ ꯍꯣꯏꯒꯤꯗꯤꯁꯨ ꯀꯩꯅꯣ ꯇꯧꯔꯦ ꯍꯥꯏꯕꯅꯤ ꯈꯔ ꯈꯔ ꯁꯪꯗ꯭ꯔꯦ ꯍꯥꯏꯅ ꯀꯩꯅꯣ ꯑꯩꯉꯣꯏꯒꯤꯅ ꯍꯥꯏꯕ ꯉꯁꯥꯏꯒꯤꯗꯣ ꯑꯁꯤ ꯑꯉꯧꯕꯤꯍꯣꯏ ꯁꯨꯅꯤꯇꯥꯍꯣꯏꯅꯥ ꯍꯦꯛꯄꯅꯦꯕꯥ ꯁꯨꯅꯤꯇꯥꯗꯤ ꯍꯦꯛ ꯍꯦꯛ ꯑꯅꯝꯕꯅꯥ ꯀꯨꯝꯊꯔꯛꯏ
ꯃꯥꯅ ꯁꯣꯝꯗ ꯍꯦꯛꯇꯦ ꯃꯥꯅ ꯑꯗꯣꯝꯗ ꯑꯗꯨꯝ ꯍꯦꯛꯑꯦ ꯅꯝꯕꯅ ꯎꯝ ꯅꯨꯡꯗꯤꯟꯗ ꯀꯨꯝꯃꯛꯑꯦꯕꯀꯣ ꯀꯨꯝꯃꯒ ꯍꯦꯛꯇ ꯍꯦꯛꯄ ꯃꯥꯗꯤ ꯍꯥ ꯅꯪ ꯂꯥꯏꯔꯤꯛ ꯀꯌꯥꯝ ꯄꯥꯔꯒꯦ ꯁꯤꯗ
ꯑꯩꯅ ꯄꯥꯕ ꯍꯥꯏꯔꯛꯀꯦꯀꯣ ꯑꯅꯤꯔꯤꯕ ꯕꯥꯔꯣ ꯂꯤꯠꯇꯣ ꯈꯔ ꯄꯥꯈ꯭ꯔꯦ ꯑꯗꯨꯕꯨ ꯑꯩ ꯀꯨꯏꯔꯦ ꯑꯃꯨꯛꯀ ꯍꯟꯅ ꯄꯥꯗ꯭ꯔꯗꯤ ꯍꯥꯏꯖꯤꯛ ꯀꯥꯎꯈ꯭ꯔꯕꯗꯣ ꯑꯗꯨꯑꯣꯏꯕ ꯑꯗꯒꯤ ꯃꯌꯥꯏ ꯆꯟꯕꯤꯗꯨ ꯈꯔ ꯄꯥꯈꯤ ꯑꯗꯨꯁꯨ ꯀꯨꯏꯅ ꯑꯗꯨꯝ ꯄꯥꯔꯤꯅꯤꯅ ꯅꯣꯏ ꯀꯨꯏꯅ ꯂꯩꯁꯤꯜꯂꯒ ꯄꯥꯕꯒꯤ
ꯆꯊꯣꯛꯅꯕ ꯑꯗꯨꯒꯣꯡꯉꯕ ꯀꯅꯥ ꯀꯅꯥꯅ ꯏꯔꯝꯒꯦ ꯍꯥꯏꯕꯤꯅꯤꯡꯕꯗꯣ ꯑꯗꯨꯒ
ꯅꯪ ꯅꯨꯃꯤꯠꯅꯤꯅꯤꯗ ꯂꯣꯏꯕ ꯉꯝꯕ꯭ꯔꯣ
ꯁꯤꯂꯥꯏ ꯄꯤꯖꯕꯗꯨꯗꯤꯅꯦ ꯅꯨꯃꯤꯠ ꯅꯤꯅꯤꯅ ꯄꯄꯥ ꯆꯥꯗꯩꯅꯁꯦ ꯑꯗꯨꯒꯤꯗꯣ ꯑꯩ ꯋꯥꯈꯜ ꯅꯨꯡꯉꯥꯏꯅ ꯍꯜꯂꯛ ꯆꯥꯅꯤ ꯈꯪꯕ꯭ꯔꯥ ꯑꯗꯣ
ꯅꯅꯤꯡꯗ ꯄꯥꯟꯕꯥꯗꯣ ꯑꯗꯨꯗꯤ ꯈꯤꯇꯪ ꯀꯥꯎꯕ ꯀꯥꯎꯒꯦ ꯇꯧꯏꯕ ꯑꯗꯣ ꯍꯦꯟꯅ ꯍꯟꯅ ꯄꯥꯁꯟꯂꯥꯗꯤ ꯌꯥꯝ ꯅꯨꯉꯥꯏꯅꯦꯕꯥ ꯑꯗꯣ
ꯂꯩꯇꯦ ꯑꯗꯨ ꯉꯔꯥꯡꯅ ꯐꯨꯛꯂꯣꯔꯗ ꯄꯥꯔꯛꯑꯦꯕ ꯐꯨꯛꯂꯣꯔ ꯄꯦꯠꯁ ꯅꯤꯄꯥꯟꯗꯣ ꯑꯅꯤ ꯑꯅꯤꯃꯗꯤ
ꯃꯔꯤꯗꯨꯗ ꯑꯅꯤ ꯑꯃꯅ ꯏꯔꯛꯑꯦ ꯑꯅꯤ ꯑꯃꯅ ꯄꯥꯗꯤ ꯄꯥꯔꯛ ꯑꯒꯥ ꯈꯨꯠꯅꯗꯤ ꯏꯔꯛꯇ꯭ꯔꯦ ꯆꯠꯇꯤ ꯆꯠꯅꯤꯡ ꯃꯤꯡꯅꯤ ꯑꯗꯨꯕꯨ ꯁꯤꯗ ꯂꯩꯕꯅꯤ ꯉꯥꯏꯍꯥꯛ ꯂꯩꯔꯒ ꯑꯃꯃꯨꯛ ꯉꯥꯏꯍꯥꯛ ꯑꯃꯃꯨꯛ ꯑꯣꯏꯕꯅꯤꯅꯅꯦ ꯈꯔ ꯄꯥꯔꯒꯅꯦ ꯍꯦꯛꯇꯅꯦ ꯑꯩ ꯊꯣꯛꯄ ꯑꯃ ꯇꯧꯕꯁꯨ ꯑꯣꯏꯕ ꯑꯗꯩ ꯃꯤ ꯑꯃ ꯍꯦꯛ ꯎꯔꯛꯑꯒ ꯑꯃꯨꯛ ꯅꯨꯡꯉꯥꯏꯇꯕꯤ ꯑꯗꯒꯤ ꯁ꯭ꯋꯥꯏꯗ ꯈꯔ ꯄꯥꯔꯒꯅ ꯇꯧꯋꯦꯅ ꯍꯥꯏꯕꯤꯗꯣ ꯑꯗꯨ ꯑꯣꯏꯔꯒ ꯂꯩꯔꯦ ꯑꯩ ꯀꯔꯤ ꯄꯥꯒꯗꯕꯅꯣ ꯈꯪꯗꯕ ꯆꯠꯇꯧꯕꯁꯤꯅ ꯑꯃꯨꯛꯀ ꯂꯩꯁꯜꯂꯛꯄꯅꯤꯅꯅꯦ ꯃꯇꯦꯛ ꯇꯦꯛ ꯁꯇ ꯆꯥꯊꯣꯛꯎꯔꯗꯤꯅꯦ ꯀꯩꯅꯣꯝ ꯇꯧꯋꯦꯕ ꯎ ꯎꯝ ꯌꯥꯝꯅ ꯗꯥꯝ ꯂꯥꯛꯄꯁꯨ ꯅꯠꯇ꯭
ꯗ ꯍꯣꯏ ꯄꯥꯈꯠ ꯊꯨꯀꯠꯄꯗꯤ ꯈꯔ ꯈꯔ ꯐꯥꯎꯋꯤꯅꯦ
ꯑꯩ ꯀꯔꯤꯒꯤꯅꯣ ꯈꯪꯗꯦ ꯑꯃꯠꯇ ꯄꯥꯈꯠꯄꯤꯔ ꯑꯣꯏꯗꯦ ꯍꯧꯖꯤꯛ ꯑꯦ ꯑꯩꯒꯤ ꯃꯌꯥꯏꯒꯤ ꯋꯥꯔꯤ ꯇꯨꯝꯕꯤꯗꯣ ꯑꯗꯨꯗꯣ ꯃꯣꯏꯒꯤ ꯍꯥꯊꯣꯛꯕꯤ ꯑꯗꯒꯤ ꯈꯥꯀꯤ ꯑꯗꯨ
ꯁꯣꯛ ꯉꯝꯕꯤꯗꯨ ꯀꯥꯏ ꯍꯪꯉꯗꯧ ꯃꯥꯟꯗ꯭ꯔꯥ
ꯑꯥꯗꯨꯅꯤꯗꯣ ꯑꯗꯨꯏ ꯑꯝꯇ ꯇꯧꯗꯕ ꯑꯗꯨꯒꯨꯝ ꯃꯤꯗꯣ ꯑꯩꯩꯅ ꯑꯃꯠꯇ ꯄꯥꯗꯕ ꯇꯈꯦꯜ ꯉꯝꯕꯤ ꯍꯪ ꯀꯩꯅꯣ ꯇꯝꯃꯦꯕ ꯅꯪꯒꯤ ꯇꯈꯦꯜ ꯉꯝꯕ ꯅꯠꯇꯦ ꯃꯣꯏꯒꯤ ꯌꯔꯦ ꯑꯗꯨꯨꯝꯕꯒꯤꯗꯣ ꯑꯃꯗ ꯄꯥꯏꯗꯕꯦ ꯑꯩꯗꯤ ꯕꯥꯂꯨꯒꯤꯗꯨꯁꯨ ꯄꯥꯗꯦ ꯇꯈꯦꯡꯉꯝꯕꯤꯒꯨꯝ ꯑꯗꯨꯒꯨꯝꯕꯤ ꯋꯥꯔꯤ ꯀꯩꯅꯣꯁꯤꯡꯗꯣ ꯑꯩ ꯑꯃꯠꯇ ꯄꯥꯗꯦ ꯍꯣꯏ ꯍꯣꯏ ꯍꯥꯟꯅ ꯈꯥꯡꯈ꯭ꯔꯕꯤ ꯑꯣꯏꯕꯒꯦ ꯑꯩ ꯑꯗꯨ ꯃꯌꯥꯝ ꯗ ꯃꯣꯏ ꯀꯦꯔꯦꯛꯇꯔꯗꯨ ꯌꯥꯝꯃꯟꯗꯅꯅꯦ ꯇꯟꯈꯤꯕꯒ ꯄꯥꯗ꯭ꯔꯦꯕ ꯑꯩꯁ ꯈꯪꯕ꯭ꯔ ꯎꯝ ꯑꯗꯨꯒꯤ ꯑꯩꯗꯤ ꯋꯥꯔꯤꯗꯨꯒꯤ ꯁ꯭ꯋꯥꯏ ꯑꯣꯏꯖꯈꯤꯅꯕꯩꯕ ꯑꯗꯨꯗꯨꯒꯤ ꯃꯣꯏꯒꯤꯗꯨꯗꯤ ꯌꯥꯝꯃꯟꯗꯅꯅꯦ ꯍꯧꯖꯤꯛꯀꯤ ꯁꯝꯁꯣꯛꯑꯝꯕꯤꯍꯣꯏ ꯃꯣꯏꯒꯅꯨ ꯍꯣꯏꯗꯨꯗꯤ ꯃꯌꯥꯝ ꯌꯥꯝꯃꯟꯗ꯭ꯔꯅꯅꯦ ꯇꯣꯛ ꯑꯣꯏꯍꯕ ꯃꯌꯥꯝ ꯌꯥꯝꯌꯥꯝ
ꯍꯧꯖꯤ
ꯎꯝ ꯋꯦꯁꯇꯔꯟꯒ ꯎꯝ ꯎꯝ ꯎ ꯑ ꯍꯣꯏ ꯑꯗꯨꯗ
ꯑꯗꯨꯝ ꯅꯨꯡꯉꯥꯏꯕꯅꯦ ꯀꯔꯣ ꯈꯨꯗꯤꯡꯃꯛꯁꯦ ꯕ ꯑꯗꯒꯤ ꯀꯜꯆꯔꯗꯤ ꯅꯨꯡꯉꯥꯏꯇꯕ ꯃꯥꯜꯂꯦ
ꯀꯜꯆꯔꯗꯤ ꯑꯄꯥꯟꯕ ꯑꯄꯥꯝꯕꯒꯤ ꯅꯨꯡꯉꯥꯏ ꯇꯆꯒꯅꯨꯡꯉꯥꯏ ꯑꯩꯈꯣꯏꯅ ꯚꯥꯏꯁꯦ ꯑꯗꯨꯒꯤ ꯇ꯭ꯔꯥꯟꯁꯂꯦꯁꯟ ꯑꯦꯋꯥꯗ ꯑꯗꯨꯨꯅꯦ ꯁꯥꯍꯤꯇ꯭ꯌ ꯑꯦꯀꯥꯗꯃꯤ ꯑꯦꯋꯥꯔꯗꯠꯇꯨꯅꯦ ꯑꯗꯨꯒ ꯑꯇꯩꯗꯤ ꯀꯔꯤ ꯀꯔꯤꯅꯣꯑꯣꯏꯕꯗꯣ
ꯃꯅꯤꯄꯨꯔ ꯏꯁꯇꯦꯠ ꯑꯦꯋꯥ ꯐꯣꯡꯗꯔꯦꯗ
ꯑꯗꯨꯖꯨ ꯍꯪꯕꯔꯥ ꯃꯣꯏ ꯍꯪꯅꯤꯡꯉ ꯀꯥꯟ ꯑꯉꯥꯡꯖꯨ ꯑꯃꯨꯛ ꯍꯪꯕꯤ ꯗꯥꯏꯅꯦ
ꯑꯗꯨꯒ ꯑꯗꯨꯅꯦ ꯈꯪꯕ ꯍꯧꯖꯤꯛ